ꯇꯥꯕꯔꯣ ꯇꯥꯔꯦ ꯇꯥꯔꯦ ꯇꯥꯔꯦ ꯇꯥꯔꯦ
ꯑꯣ ꯅꯨꯡꯉꯥꯏꯔꯤꯕ꯭ꯔꯣ
ꯄꯧꯛꯊꯤꯅꯥ ꯅꯨꯡꯉꯥꯏꯔꯤꯗ ꯅꯨꯡꯉꯥꯏꯃꯟꯒꯤꯗꯅ
ꯑꯣ ꯀꯩꯗꯧꯔꯤꯅꯣ ꯍꯧꯖꯤꯛꯇꯗꯤ
ꯖꯒꯣꯏ ꯇꯝꯃꯤꯌꯦ ꯍꯝꯍꯝ ꯋꯥꯈꯜ ꯋꯥꯈꯜ ꯅꯨꯡꯉꯥꯏꯃꯟꯗꯅ ꯖꯒꯣꯏ ꯁꯥꯔꯤ ꯑꯩꯗꯤ
ꯑꯣ ꯑ ꯊꯕꯛꯀꯨꯝꯕ ꯀꯣꯂꯦꯖꯀꯨꯝꯕ ꯀꯥꯗꯦꯀꯣ?
ꯀꯥꯗꯦꯗ ꯖꯒꯣꯏ ꯁꯥꯔ ꯂꯩꯌꯦ ꯑꯩꯗꯤ ꯖꯒꯣꯏꯒꯤ ꯑꯩꯗꯤ ꯖꯒꯣꯏꯒꯤ ꯑꯣꯖꯥꯅꯦ ꯍꯨꯝꯍꯨꯝ ꯖꯒꯣꯏꯒꯤ ꯑꯣꯖꯥ ꯈꯪꯕ꯭ꯔꯣ
ꯍꯣꯏ ꯖꯒꯣꯏ ꯀꯃꯥꯏꯅꯥ ꯁꯥꯒꯦ
ꯈꯪꯗꯕ꯭ꯔꯣ ꯅꯪꯁꯨ ꯑ ꯍꯣꯏ ꯑꯗꯨꯐꯥꯎ ꯈꯪꯗ꯭ꯔꯗꯤ ꯏꯁ ꯎꯝ ꯑꯗꯨ ꯈꯪꯗ꯭ꯔꯗꯤ ꯑꯣꯏꯔꯔꯣꯏꯕ
ꯑꫭ
ꯗꯨ ꯈꯪꯗ꯭ꯔꯗꯤꯅꯦ꯫
ꯅꯪꯒꯤꯗꯤ ꯊꯕꯛ ꯂꯩꯇꯕ꯭ꯔꯣ ꯉꯁꯤꯁꯦ
ꯉꯁꯤꯁꯦ ꯁꯨꯇꯤ ꯂꯧꯊꯣꯛꯈ꯭ꯔꯦ ꯑꯩꯅꯥ꯫
ꯑꯣ ꯊꯕꯛ ꯆꯠꯅꯤꯡꯉꯥꯏ ꯂꯩꯕ꯭ꯔꯥ
ꯂꯩꯗꯤ ꯂꯩꯌꯦ ꯍꯣꯔꯦꯟ ꯀ ꯉꯥꯏꯍꯥꯛ ꯂꯩꯔꯒ ꯆꯠꯀꯅꯤ ꯄꯨꯡ ꯕꯥꯔꯣ ꯑꯗꯨꯋꯥꯏꯗ ꯀꯣꯏꯔꯨꯒꯦ ꯇꯧꯕꯅꯦ꯫
ꯑꯣꯑ ꯈꯔ ꯁꯤꯅꯤꯌꯔ ꯑꯣꯏꯅꯤꯡꯉꯥꯏ ꯃꯥꯜꯂꯦꯀꯣ ꯑꯩꯗꯒꯤ
ꯍꯥꯥꯏ
ꯈꯔ ꯁꯤꯅꯤꯔ ꯁꯤꯅꯤꯌꯔ ꯑꯣꯏꯗꯧ ꯃꯥꯜꯂꯦꯀꯣ ꯑꯩꯗꯒꯤ
ꯀꯣꯏꯒꯦꯕ ꯑꯩ ꯀꯣꯏꯒꯦ ꯍꯥꯏꯔꫭ
ꯈꯔ ꯁꯤ ꯈꯔ ꯁꯦꯅꯤꯌꯔ ꯑꯣꯏꯅꯤꯡꯉꯥꯏ ꯃꯥꯜꯂꯦ ꯍꯥꯏꯕ ꯑꯩꯗꯒꯤ
ꯑꯣ ꯈꯪꯗꯦꯗ
ꯑꯣ ꯑꯗꯨꯝ ꯃꯤꯡ ꯅꯪ ꯅꯪ ꯁꯤꯅꯕꯁꯨ ꯀꯔꯤꯁꯨ ꯀꯥꯏꯗꯦꯀꯣ
ꯎꯝ
ꯅꯨꯡꯁꯤ ꯅꯨꯡꯁꯤꯕ ꯋꯥꯔꯤ ꯁꯥꯟꯅꯁꯤꯅ ꯇꯧꯔꯛꯄꯅꯦ ꯍꯥꯏꯌꫭ
ꯑꯣ
ꯑꯩꯗꯤ ꯑꯩꯗꯤ ꯅꯨꯡꯁꯤꯅꯕꯁꯨ ꯍꯩꯠ ꯇꯦ ꯀꯔꯦꯝ ꯅꯕꯁꯨ ꯍꯩꯇꯦ ꯍꯥꯏꯕꯗꯨ
ꯍꯣꯏ
ꯑꯣ ꯑꯩꯗꯤ ꯏꯆꯝ ꯆꯝꯖꯕꯤ ꯇꯈꯦꯜꯂꯩꯅꯤ ꯀꯥꯏꯅ
ꯌꯥꯝ ꯉꯥꯡꯉꯦꯀꯣ ꯑꯩꯈꯣꯏ ꯂꯣꯟꯗ
ꯍꯥ
ꯖꯥꯠꯖꯥꯠ ꯌꯥꯝ ꯉꯥꯡꯉꯦ ꯑꯩꯈꯣꯏ ꯂꫭꯟꯗ ꯍꯥꯏꯕ
ꯉꯥꯡꯗꯦꯗ ꯅꯪ ꯍꯩꯇꯦ ꯅꯪꯅ ꯇꯥꯛꯄꯤꯔꯒꯥ ꯅꯪꯅ ꯅꯪ ꯅꯍꯥꯟꯋꯥꯏ ꯇꯥꯛꯄꯤ ꯑꯩ ꯆꯥꯛ ꯆꯥꯗ꯭ꯔꯤ
ꯑꯣ ꯑ ꯅꯪꯗꯤ ꯆꯥꯡ ꯆꯥꯗ꯭ꯔꯤ ꯑꯈꫭꯏ ꯋꯥꯠꯂꯤ ꯍꯣꯁꯇꯦꯜꯗ ꯂꯩꯕꯒꯤꯀꯣ
ꯑꯣꯀꯣ ꯑꯗꯨꯗꯤ ꯅꯨꯡꯁꯤ ꯅꯨꯡꯁꯤꯕ ꯋꯥꯔꯤ ꯁꯥꯟꯅꯕ ꯅꯨꯡꯉꯥꯏꯔꯣꯏꯅꯦ
ꯑꯥꯎ
ꯑꯗꯨꯗꯤ ꯑꯗꯨꯗꯤ ꯕꯤꯔꯅꯤ ꯍꯦ
ꯑꯣ ꯅꯪꯗꯤ ꯀꯗꯥꯏꯗꯒꯤꯅꯣ ꯀꯩꯅ ꯍꯧꯒꯦ
ꯑꯥ ꯑꯩꯔꫭ
ꯑꯣ
ꯎꯝ ꯑꯩꯗꯤ ꯑꯔꯥꯞꯄ ꯈꯨꯡꯒꯪꯗꯒꯤꯅꯦ
ꯑꯩꯗꯤ ꯑꯔꯥꯞꯄ ꯈꯨꯡꯒꯪꯗꯒꯤ ꯇꯥꯈꯠꯂꯩꯒ ꯌꯥꯝ ꯂꯩꯕꯗꯣ ꯈꯪꯕ꯭ꯔꫭ
ꯈꯪꯗꯦ ꯑꯩꯗꯤ
ꯏꯁ ꯄꯪꯃꯟꯂꯦ ꯍꯦ ꯈꯝꯕꯒ ꯊꫭꯝ ꯈꯝꯕꯒ ꯀꯅꯥꯕ ꯈꯝꯕꯤꯒ ꯍꯥꯏꯕ꯭ꯔ ꯖꯒꯣꯏ ꯇꯝꯕꯤꯒꯦ ꯂꯥꯛꯑꯣ
ꯍꯪꯕꯤꯗꯤ ꯀꯅꯥꯅꯣ
ꯍꯥꯥ
ꯍ ꯍꯥ ꯈꯝꯕꯤꯗꯤ ꯀꯅꯥꯅꯣ꯫
ꯈꯪꯗꯦ ꯈꯝꯕꯤꯗꯤ ꯑꯩ ꯈꯝꯕꯗꯤ ꯈꯪꯉꯤ ꯈꯝꯕꯤꯗꯤ ꯀꯅꯥꯅꯪ ꯈꯪ ꯗꯦ ꯀꯥꯎꯔꯦ
ꯑꯗꯨꯝ ꯅꯪꯅ ꯁꯦꯝꯃꯒꯣ ꯍꯦꯔꯣꯏꯟ ꯑꯣꯏꯍꯟꯈ꯭ꯔꯣꯗ
ꯍꯣꯏ ꯑꯩꯗꯤꯅꯦ
ꯑꫭ
ꯍꯥꯏꯗꯤ ꯑꯐꯥꯎꯕ ꯖꯒꯣꯏ ꯁꯥꯕ ꯑꯣꯏꯗꯣꯏꯅꯦ ꯀꯥꯏꯅ
ꯑꯣ ꯑꯣ ꯑꯣ ꯑꯣ
ꯑꯗꯨꯒ ꯖꯒꯣꯏ ꯇꯝꯗꯣꯏꯅꯦ
ꯑꯣ ꯇꯝꯃꯣ ꯇꯝꯃꫭ
ꯎꯝ ꯅꯪꯁꯨꯇꯝꯕꯤꯌ ꯇꯝꯕꯤꯒꯦ ꯂꯥꯛꯑꫭ
ꯑ ꯑꯩꯅꯗꯤ ꯖꯒꯣꯏ ꯁꯥꯕ ꯄꯛꯆꯥꯗꯕꯒꯤꯀꯣ ꯁꯅꯅꯤꯡꯗꯦꯕ ꯑꯩꯗꯤ ꯖꯒꯣꯏ ꯍꯩꯇꯦ
ꯅꯁꯛ ꯑꯗꯨꯛ ꯌꯥꯝ꯫
ꯑꯁ ꯌꯥꯝ ꯈꯪꯕ ꯃꯥꯜꯂꯦ
ꯐꯖꯔ ꯈꯪꯉꯅꯤꯗ
ꯑꯣ ꯑꯣ ꯑꯣ ꯑꯣ ꯍꯣꯏ ꯍꯣꯏ ꯍꯥꯟꯅ ꯎꯟꯅꯈ꯭ꯔꯦ ꯍꯥꯏꯖꯤꯟꯂꯣ꯫
ꯎꯝ ꯅꯪꯕꯨꯗꯤ ꯑꯩꯅ ꯌꯥꯝ ꯅꯨꯡꯁꯤꯕꯅꯤꯗ꯫
ꯑꯣ
ꯅꯪꯒꯤ ꯈꯣꯟꯖꯦꯜꯁꯦ ꯇꯥꯕꯗ ꯑꯩꯗꯤ ꯉꯥꯥꯎꯔꯕꯅꯤꯅꯦ꯫
ꯑ ꯍꯣꯏ ꯍꯣꯏ ꯈꯤꯇꯪ ꯅꯨꯡꯉꯥꯏꯖꯔꯦ
ꯍꯧꯖꯤꯛ ꯈꯛꯇꯪ ꯋꯥꯟꯊꯥꯔꯒ ꯑꯃꯨꯛ ꯍꯧꯒꯠꯂꯥꯛꯏꯅꯦ ꯉꯁꯥꯏ ꯑꯩꯅ ꯇꯨꯃꯤꯟꯅ ꯂꯩꯈꯤꯗꯨ ꯋꯥꯟꯊꯥꯔꯤꯅꯦ꯫
ꯑꯣ ꯑꯣ ꯑꯣ ꯑꯣ ꯑꯁ ꯌꯥꯝ ꯅꯨꯡꯉꯥꯏꯔꯦꯀꯣ ꯋꯥꯔꯤꯁꯦ꯫
ꯍꯜꯂꯣ ꯍꯥꯏꯕꯗꯨꯗ ꯑꯩꯗꯤ ꯉꯁꯥꯏꯅ ꯃꯣꯏ ꯇꯝꯃꯣ ꯀ ꯀꯧꯔꯛ ꯀ ꯗꯣꯕ ꯃꯥꯂꯦꯕ
ꯌꯥꯝ ꯁꯥꯊꯤꯌꯦꯍꯦ
ꯑꯩꯅꯅꯦ ꯍꯣꯏ ꯇꯥꯔꯦ ꯇꯥꯔꯦ ꯃꯃꯥ ꯀꯥꯏꯅꯤ ꯇꯧꯔ
ꯑꯗꯨ ꯍꯥꯏꯒꯦ ꯇꯧꯔꯒ ꯅꯪꯅ ꯁꯦꯔꯥꯟ ꯇꯨꯔꯥꯟ ꯍꯥꯏꯈ꯭ꯔꯦ ꯑꯩꯅ ꯌꯥꯗꯦꯗ
ꯎꯝ
ꯑꯩ ꯁꯥꯎꯔꯛꯀꯅꯤ ꯀꯣ ꯀꯥꯏꯅ꯫
ꯅꯪꯒꯤꯗꯤ ꯋꯦꯗꯔ ꯅꯨꯡꯉꯥꯏꯕ꯭ꯔꯣ ꯀꯃꯥꯏꯅ ꯇꯧꯒꯦ꯫
ꯋꯦꯗꯔꯕꯨꯗꯤ ꯅꯨꯡꯉꯥꯏ ꯑꯗꯨꯕꯨ ꯑꯣꯝꯆꯥꯛꯏꯗ꯫ ꯌꯥꯝ ꯁꯥꯏꯌꯦꯗ꯫
ꯅꯨꯡꯁꯥ ꯑ ꯅꯣꯡꯒꯨꯝꯕ ꯆꯨꯗꯦ꯫
ꯅꯣꯡ ꯆꯨꯗꯦ ꯑꯗꯨ ꯑꯣꯏꯔꯁꯨ ꯅꯨꯡꯁꯥ ꯌꯥꯝ ꯁꯥꯏꯌꯦ꯫ ꯎꯝ ꯅꯣꯡ ꯅꯣꯡꯕꯨꯗꯤ ꯆꯨꯗꯦꯕꯀꯣ ꯎꯝ ꯋꯦꯗꯔꯁꯦ ꯀꯃꯥꯏꯅ ꯇꯧꯒꯦ ꯍꯥꯏꯕꯗ ꯅꯨꯡꯁꯥꯗꯤ ꯊꯣꯛꯇꯕꯤꯗ ꯎꯝ
ꯀꯩꯅꯣ ꯇꯧꯔꯒ ꯑ ꯑꯁ ꯎꯝꯆꯥꯛꯄꯗꯨ ꯈꯪꯕ꯭ꯔꯥ ꯎꯝꯆꯥꯛ ꯍꯥꯏꯗꯤ ꯃꯅꯨꯡꯗ ꯆꯥꯛꯄꯗꯣ ꯑꯗꯨꯃꯥꯏꯅ ꯆꯥꯛꯑꯦꯕꯀꯣ ꯑꯩꯒꯤ ꯎꯝ ꯆꯥꯛꯄꯗꯣ ꯑꯩꯒꯤ ꯊꯃꯣꯏꯁꯨ ꯆꯥꯛꯊꯣꯛꯈ꯭ꯔꯦ꯫
ꯑ ꯑ ꯑꯣ
ꯍꯧꯖꯤꯛ ꯌꯥꯝ ꯅꯨꯡꯉꯥꯏꯇꯅ ꯂꯩꯔꯤꯅꯤ꯫
ꯍꯣꯏ ꯍꯣꯏ
ꯌꯥꯝ ꯅꯨꯡꯉꯥꯏꯇꯦ ꯑꯩ ꯊꯃꯣꯏ ꯆꯥꯛꯊꯣꯛꯈ꯭ꯔꯦ꯫
ꯀꯞꯅꯤꯡꯉꯤ ꯑꯩ ꯀꯞꯄ ꯍꯧꯔꯛꯑꯣꯔꯥ꯫
ꯑꯣ ꯍꯣꯏ
ꯎꯝ ꯑꯩ ꯀꯞꯄꯗꯤ ꯅꯪꯁꯨ ꯅꯣꯛꯀꯅꯤꯗ꯫
ꯑꯣ ꯑꯣ ꯑ
ꯅꯪ ꯑꯩꯅ ꯀꯞꯄ ꯎꯔꯒ ꯅꯪ ꯅꯣꯛꯀꯅꯤꯗ꯫ ꯑꯩ ꯀꯞꯄ ꯍꯩꯇꯦꯕ
ꯎꯝ ꯎꯝ
ꯅꯪꯗꯤ ꯅꯪ ꯆꯥꯛ ꯆꯥꯔꯕꯣ꯫
ꯆꯞ ꯆꯥꯗ꯭ꯔꯦ ꯑꯈꯣꯏꯗꯤ ꯄꯨꯡ ꯇꯨꯌꯦꯞ ꯊ꯭ꯔ`ꯇꯤꯗꯅꯦ꯫
ꯊꯦꯡꯅꯤꯍꯦ
ꯑꯣ
ꯑꯩꯁꯨ ꯉꯥꯏꯍꯥꯛ ꯂꯩꯔꯒ ꯆꯥꯔꯅꯤ ꯑꯩꯒꯤ ꯑꯥꯂꯨ ꯐꯨꯠꯄꯗꯣ ꯃꯤꯅꯤꯠ
ꯇ꯭ꯋꯦꯟꯇꯤ ꯃꯤꯅꯤꯠꯀꯨꯝꯕ ꯐꯨꯠꯂꯦ ꯑꯗꯨ ꯌꯥꯗ꯭ꯔꯦ ꯑꯗꯨꯒ ꯀꯨꯀꯔꯗ ꯑꯃꯨꯛ ꯀꯥꯝꯃꯦ ꯍꯧꯖꯤꯛ
ꯑꯣ ꯅ ꯁꯝꯅ ꯍꯨꯗ꯭ꯔꯕ꯭ꯔꯣ ꯅꯪꯗꯤ
ꯍꯥꯥ
ꯅꯁꯥꯅ ꯊꯣꯡꯖꯕ꯭ꯔꯣ
ꯑꯩꯗꯤ ꯏꯁꯥꯅ ꯅꯨꯡꯇꯤꯒꯤ ꯊꯣꯡꯉꯦꯗ
ꯑꯣ ꯅꯪꯒꯤ ꯅꯨꯄꯤ ꯂꯩꯇꯦ
ꯏꯁ ꯅꯪ ꯂꯩꯔꯤꯁꯤꯗꯤ
ꯑꯧ ꯑꯣ ꯑꯣ ꯑꯁ ꯌꯥꯝ ꯐꯔꯦ ꯑꯗꯨꯗꯤ ꯑꯩꯗꯤ ꯍꯦꯟꯖꯥꯡ ꯊꯣꯡꯕꯁꯨ ꯀꯔꯤꯁꯨ ꯍꯩꯇꯦꯅꯦ
ꯏꯁ ꯑꯩꯗꯤ ꯏꯁꯥꯅ ꯅꯨꯡꯇꯤꯒꯤ ꯊꯣꯡꯉꯦ
ꯑꯣ
ꯉꯔꯥꯡꯁꯨ ꯉꯥꯅꯨ ꯊꯣꯡꯉꯦ ꯇꯝꯄꯥꯛꯇ
ꯑꯣ
ꯅꯪꯗꯤꯌꯦ
ꯑꯩꯗꯤ ꯃꯄꯥꯟꯗ ꯂꯩꯌꯦ
ꯑꯣ ꯌꯥꯝ ꯅꯨꯡꯁꯤꯕ ꯋꯥꯔꯤꯅꯤꯅꯦ ꯎꯝ ꯑꯗꯨꯗꯤ ꯑꯩꯈꯣꯏꯅ ꯊꯦꯡꯅꯒꯗꯕ ꯃꯇꯝ ꯎꯅꯒꯗꯕ ꯃꯇꯝꯁꯦ ꯌꯥꯝ ꯋꯥꯠꯂꯤꯅꯤ
ꯑꯣ ꯅꯪꯒꯤ ꯑꯀꯣꯏꯕꯗ ꯈꯔꯥ ꯈꯔ ꯖꯨ ꯖꯨ ꯖꯨ ꯇꯧꯋꯤꯅꯦ ꯀꯔꯤꯅꯣ ꯈꯪꯗ꯭ꯔꯤ
ꯀꯔꯤꯝ ꯂꯩꯇꯦꯗ ꯑꯩ ꯀꯣꯏꯕꯗꯗꯤ
ꯑꯣ
ꯑꯩꯗꯤ ꯏꯗꯤ ꯍꯧꯖꯤꯛ ꯆꯤꯡ ꯍꯥꯏꯕꯗꯤ ꯑꯩꯈꯣꯏ ꯈꯨꯟꯗ ꯂꯩꯕꯅꯦꯕꯀꯣ
ꯑꯥꯎ
ꯑꯒꯤ ꯅꯨꯡꯁꯤꯠꯠꯇ ꯑ ꯀꯨꯀꯔ ꯀꯥꯝꯕꯒꯤꯅꯦ
ꯑꯣ ꯑꯣ ꯑꯣ ꯅꯪ ꯐꯨꯔꯤꯗ ꯑꯗꯨꯝ ꯂꯩꯒꯦꯔꯣ ꯊꯕꯛ ꯆꯤꯟꯒꯦꯔꯥ
ꯑꯩ ꯄꯨꯡ ꯕꯥꯔꯣ ꯃꯇꯨꯡꯗ ꯑꯣꯏꯅ ꯊꯕꯛ ꯆꯠꯀꯦ ꯇꯧꯕꯅꯦꯕ
ꯑꯗꯨꯗꯤ ꯉꯥꯏꯍꯥꯛ ꯅꯪ ꯁꯥꯟꯅꯕ ꯌꯥꯕ꯭ꯔꯣ
ꯌꯥꯏ ꯌꯥꯏ ꯑꯩ ꯇꯧꯔꯛꯀꯦꯀꯣ
ꯑ ꯑꯗꯣ ꯑꯩꯒꯤ ꯏꯃꯥꯟꯅꯕꯤꯁꯤꯡꯁꯨ ꯁꯨꯅꯕꯤꯌꯣ
ꯍꯣꯏ ꯍꯣꯏ ꯌꯥꯏ ꯌꯥꯏ ꯋꯥꯆꯦꯞꯇ ꯋꯥꯆꯦꯞꯇꯅꯦ ꯑꯩ ꯋꯥꯆꯦꯞꯇ ꯀꯣꯜ ꯇꯧꯔꯛꯀꯦꯕꯀꯣ
ꯑꯣ ꯑꯣ ꯑꯣ
ꯑꯗꯨꯒ ꯎꯝ ꯋꯥꯔꯤ ꯈꯛꯇꯪ ꯁꯥꯟꯅꯁꯦ ꯑꯗꯨꯒ ꯑꯩ ꯍꯥꯏꯔꯛꯀꯦꯕꯀꯣ ꯍꯥꯏꯗꯤ ꯎꯝ ꯀꯣꯜ ꯇꯧꯔꯛꯇ꯭ꯔꯤꯉꯩꯗ ꯋꯥꯆꯦꯞꯇ ꯍꯥꯟꯅ ꯇꯧꯔꯛꯑꯣꯕꯀꯣ
ꯑꯣ ꯑꯣ ꯑꯣ
ꯅꯣꯏꯗꯤ ꯀꯩ ꯍꯦꯟꯖꯥꯡ ꯍꯣꯁꯇꯦꯜꯗ ꯂꯩꯕꯗꯤ ꯍꯋꯥꯏ
ꯍꯋꯥꯏ ꯉꯥꯛꯇꯅꯦ ꯑꯩꯈꯣꯏꯗꯤ ꯑꯗꯨꯒꯨꯝ ꯑꯍꯥꯎꯕ ꯆꯥꯛ ꯈꯪꯗꯦ
ꯑꯗꯣ ꯍꯥꯏꯗꯤ ꯋꯤꯛꯂꯤꯗ ꯏꯟꯖꯥꯡ ꯑꯍꯥꯎꯕ ꯄꯤꯗꯕ꯭ꯔꯣ
ꯀꯂꯤꯅ ꯄꯤꯕꯁꯦ ꯌꯦꯔꯨꯝꯝ ꯑꯐꯨꯠꯄ ꯄꯤ ꯂꯣꯏꯔꯦ ꯇꯣ ꯀꯔꯤꯁꯨ ꯄꯤꯔꯤꯦ
ꯏꯔꯨꯝ ꯑꯐꯨꯠꯄ ꯈꯛꯇ
ꯑ
ꯑꯗꯨꯗꯤ ꯌꯣꯠꯄ ꯌꯥꯔꯔꯣꯏꯍꯦ
ꯑ ꯌꯠꯄꯌꯥꯗꯦ ꯌꯦꯟꯁꯨ ꯆꯥꯗꯦ ꯑꯩꯈꯣꯏꯗꯤ ꯌꯥꯝ ꯋꯥꯔꯒ ꯂꯩꯌꯦ
ꯀꯪꯉꯒ ꯁꯤꯔꯅꯤꯅꯦ ꯑꯗꯨꯗꯤ
ꯍꯣꯏ ꯁꯤꯅꯤꯉꯥꯏꯒꯨꯝ ꯁꯣꯔ ꯑ ꯁꯔꯨꯗ ꯀꯅꯥ ꯄꯒ ꯂꯩꯌꯦ ꯍꯧꯖꯤꯦ
ꯑꯩꯒꯤ ꯑꯩꯒꯤ ꯌꯨꯝꯗ ꯂꯥꯛꯇ꯭ꯔꯤꯉꯩꯁꯦ ꯅꯪ ꯁꯤꯕꯅ ꯍꯥꯜꯂꯅꯤ ꯑꯗꯨꯗꯤ
ꯑꯣ ꯌꯥꯔꯔꯣꯏ ꯑꯩꯗꯤ
ꯈꯔ ꯊꯨꯅ ꯈꯔ ꯊꯨꯅ ꯂꯥꯛꯇ꯭ꯔꯗꯤ ꯌꯥꯔꯣꯏ ꯑꯩꯅ ꯅꯪꯉꯣꯟꯗ ꯇ꯭ꯔꯗꯤ ꯌꯥꯔꯦ ꯅꯁꯥ ꯅꯈꯠꯂꯤꯉꯩ ꯎ
ꯊꯪꯉ ꯂꯩꯣꯏꯕ꯭ꯔꯣ ꯅꯣꯏꯗꯤ
ꯍꯥꯥ
ꯅꯣꯏꯒꯤꯗꯤ ꯁꯤꯟꯒꯨꯝꯕ ꯌꯥꯝ ꯆꯥꯕ꯭ꯔꯣ ꯍꯥꯏꯕ
ꯑꯁ ꯑꯩꯗꯤ ꯁꯥ ꯉꯥꯛꯇꯅꯤ
ꯑꯣ ꯑꯗꯨꯗꯤ ꯍꯛꯆꯥꯡ ꯌꯥꯝ ꯐꯅꯤꯡꯉꯥꯏ ꯃꯥꯜꯗ
ꯑꯩꯔꯥ ꯑꯩꯗꯤ ꯍꯛꯆꯥꯡꯒꯤ ꯐꯩꯗ
ꯑꯣ ꯍꯛꯖꯥꯡ ꯐꯕ ꯍꯥꯏꯁꯦ ꯃꯁꯜꯂꯣ ꯐꯦꯠꯂꯣ
ꯐꯦꯠꯁꯨ ꯃꯁꯥꯥꯎꯁꯨ ꯑꯩꯅꯁ
ꯑꯣ ꯑꯗꯨꯗꯤ ꯌꯥꯝ ꯅꯨꯡꯉꯥꯏꯔꯝꯅꯤ
ꯅꯨꯡꯉꯥꯏꯕ ꯍꯥꯏꯁꯦ ꯑꯁ ꯈꯪꯗꯦꯗ ꯄꯨꯟꯁꯤꯁꯦ
ꯑꯩꯈꯣꯏꯗꯧꯅꯗꯤ ꯀꯪꯂꯪꯒ ꯂꯩꯇꯕꯅꯤꯅꯀꯣ
ꯎꯝ ꯌꯨꯝꯗꯒꯤ ꯊꯥꯔꯛꯑꯣ ꯍꯥꯏꯕ ꯌꯥꯗ꯭ꯔꯣ ꯑꯗꯨ
ꯑꯃꯨꯛ ꯑꯃꯨꯛ ꯊꯥꯏꯌꯦ ꯑꯗꯣ ꯌꯥꯝ ꯀꯨꯏꯅ ꯆꯠꯇꯦ ꯂꯣꯏꯁꯤꯟꯈꯤꯕꯅꯣ ꯍꯥꯟꯅꯦ
ꯃꯤ ꯌꯥꯝꯌꯥꯝꯕꯅꯤꯅꯀꯣ ꯑꯩꯈꯣꯏꯁꯨ ꯍꯥꯟꯅ ꯇꯧꯔꯛꯂꯕꯅꯤꯅ ꯑꯁ ꯕꯣꯔꯗꯤꯡꯗ ꯂꯩꯕ ꯃꯇꯝꯗ ꯏꯟꯖꯥꯡ ꯍꯥꯎꯇꯕꯒꯤ
ꯑ
ꯕꯣꯔꯗꯤꯡꯗꯗꯤ ꯃꯣꯔꯣꯛ ꯃꯆꯦꯠ ꯑꯃ ꯆꯥꯕ ꯐꯪꯂꯉꯗꯤ ꯑꯣꯏꯔꯕꯅꯤ
ꯑ ꯑ ꯑꯗꯨꯅꯦ ꯃꯣꯔꯣꯛꯒ ꯌꯥꯝ ꯆꯥꯔꯒ ꯆꯈꯥꯎꯒꯨꯝꯕ ꯌꯥꯗꯕꯤ ꯂꯩꯌꯦ ꯍꯧꯖꯤꯛꯁꯦ
ꯑꯩꯗꯤ ꯃꯣꯔꯣꯛ ꯌꯥꯝ ꯆꯥꯏ
ꯆꯈꯥꯎꯒꯨꯝꯕ ꯀꯩꯝ ꯇꯧꯗꯕ꯭ꯔꯣ
ꯆꯈꯥꯎꯗꯤ ꯀꯩꯝ ꯇꯧꯗꯦꯗ ꯍꯥꯏꯗꯤ ꯑꯩꯈꯣꯏ ꯑꯩꯈꯣꯏ ꯏꯃꯨꯡꯒꯤꯅꯦ ꯃꯔꯣꯔꯣꯛ ꯑꯗꯨꯝ ꯆꯥꯏꯕꯀꯣ ꯃꯔꯣꯔꯣꯛꯁꯦ ꯀꯩꯅꯣ ꯆꯝꯐꯨ ꯆꯝꯐꯨ ꯆꯝꯐꯨ ꯊꯣꯡꯕꯗꯅꯦ
ꯎꯝ
ꯆꯝꯐꯨ ꯊꯣꯡꯧꯕꯗ ꯑꯕꯣꯛꯅ ꯍꯥꯞꯇꯣꯏꯁꯦ ꯃꯣꯔꯣꯛꯁꯦ ꯃꯉꯥ ꯍꯥꯞꯀꯅꯤ
ꯎꯝ ꯑꯗꯨꯗꯤ ꯑꯁ ꯆꯝꯐꯨꯠꯇ ꯃꯣꯔꯣꯛ ꯃꯉꯥ ꯍꯥꯏꯕꯗꯤ ꯀꯅꯥꯅ ꯆꯥꯟꯅꯒꯦ
ꯈꯪꯉꯦ ꯑꯗꯨ ꯑꯩꯈꯣꯏꯗꯩ ꯑꯗꯨꯝ ꯆꯝꯐꯨꯠꯅꯤꯅ ꯆꯥꯕꯅꯤ ꯑꯩꯈꯣꯏꯗꯤ ꯅꯣꯔꯃꯦꯜꯗ ꯅꯣꯔꯃꯦꯜꯗ ꯐꯤꯐꯇꯤꯟ ꯑꯣ ꯅꯣꯔꯃꯦꯜꯒꯤ ꯏꯟꯁꯥꯡꯗꯗꯤ ꯐꯤꯞꯇꯤꯟ ꯐꯤꯞꯇꯤꯟ ꯐꯣꯔꯇꯤꯟ ꯍꯥꯞꯄꯒ ꯆꯥꯏꯑꯕꯀꯣ
ꯏꯁ ꯀꯦ ꯆꯤꯜꯂꯤꯔꯣ ꯆꯨꯝꯅꯩ ꯃꯣꯔꯣꯛꯂꯣ
ꯎ ꯑꯩꯈꯣꯏꯒꯤ ꯎ ꯃꯣꯔꯣꯛꯇꯣ
ꯏꯁ ꯌꯥꯔꯦꯀꯣ ꯑꯗꯨꯗꯤ
ꯆꯥꯕꯅꯦ ꯑꯗꯨꯒꯤ ꯃꯣꯔꯣꯒꯟꯁ ꯆꯥꯕꯅꯤꯅ ꯀꯜꯂꯦꯕ
ꯑꯣ ꯑꯣ ꯑꯣ
ꯃꯔꯣꯔꯣꯛ ꯌꯥꯝ ꯆꯥꯕꯁꯦ ꯀꯟꯕꯅꯦꯕ
ꯍꯣꯏ ꯍꯣꯏ ꯑꯩꯈꯣꯏꯁꯨꯦ ꯀꯟꯗꯦꯕꯣ ꯑꯗꯨꯗꯤ
ꯅꯣꯏꯗꯤ ꯍꯥꯏꯗꯤ ꯅꯣꯏꯗꯤ ꯀꯜꯂꯣꯏꯗ
ꯎꯝ
ꯑꯩꯈꯣꯏꯗꯤ ꯑꯗꯨꯝ ꯍꯥꯟꯅꯗꯒꯤ ꯆꯥꯔꯛꯑꯕꯅꯤꯅꯀꯣ
ꯑꯣ
ꯎ ꯀꯜꯂꯦꯕ
ꯑꯣ ꯑꯣ ꯑꯣ ꯍꯐꯌꯦ
ꯑꯩꯀꯣ
ꯑꯥꯎ
ꯌꯥꯝ ꯅꯨꯡꯁꯤꯕ ꯋꯥꯔꯤꯅꯤꯗ
ꯍꯣꯏ ꯍꯣꯏ ꯍꯣꯏ
ꯑ ꯀꯞꯅꯤꯡꯉꯤꯗ